ꯂꯣ
ꯂꯣ ꯇꯥꯠꯔꯕ ꯇꯥꯔꯕ ꯇꯥꯗ꯭ꯔꯣ
ꯇꯥꯢꯌꯦ
ꯑꯩꯗꯤ ꯁꯥꯏꯅ ꯇꯥꯔ ꯇꯥꯗ꯭ꯔꯤꯁꯦ ꯇꯥꯔꯕ ꯅꯠꯇ꯭ꯔꯣ
ꯇꯥꯔꯦ ꯇꯥꯥꯏ
ꯎꯝ ꯀꯔꯤ ꯇꯧꯔꯤꯕ
ꯅꯨꯡꯗꯥꯁꯦ ꯀꯔꯤ ꯏꯟꯁꯥꯡ ꯊꯣꯡꯁꯤꯒꯦꯅꯦ ꯈꯜꯂꯝꯃꯤꯕ
ꯀꯔꯤ ꯑꯟꯁꯥꯡꯗ ꯇꯥꯗꯣꯔꯕꯗꯨꯗꯤ ꯀꯔꯤ ꯀꯔꯤ ꯂꯩꯕ
ꯏꯟꯁꯥꯡꯁꯦ ꯌꯦꯟꯗꯦꯝ ꯂꯩ ꯍꯋꯥꯏ ꯑꯁꯥꯡꯕꯤ ꯂꯩ ꯃꯥꯏꯔꯦꯟ ꯂꯩ ꯏꯔꯣꯟꯖꯟꯕ꯭ꯔꯥ ꯑꯃ ꯇꯧꯗꯧ ꯃꯥꯜꯂꯦ ꯃꯥꯏꯔꯦꯟꯁꯤꯅ ꯑꯌꯨꯛꯇ ꯆꯥꯔꯁꯨ
ꯎꯝ ꯃꯥꯏꯔꯦꯟꯗꯤ ꯅꯨꯡꯗꯥꯡꯗ ꯆꯥꯟꯅꯗꯕꯅꯦ
ꯎꯝ ꯇꯨꯝꯕ ꯋꯥꯏꯒ ꯍꯥꯏꯅ ꯗꯥ
ꯎꯝ ꯑꯗꯨꯅ ꯑꯌꯨꯛꯇ ꯆꯥꯅꯕ ꯊꯝꯃꯣ ꯗꯨꯒ ꯍꯧꯖꯤꯛ ꯅꯨꯡꯗꯥꯡꯅꯥ
ꯏꯔꯣꯟꯕꯗ ꯇꯥ
ꯀꯩꯒ ꯀꯩꯀꯥ ꯂꯣꯟꯗꯣꯏꯕ
ꯌꯦꯟꯗꯥꯟꯅꯦ ꯍꯋꯥꯏ ꯑꯁꯥꯡꯕꯤꯅꯦ ꯑꯂꯨꯅꯦ ꯇꯧꯔ ꯂꯣꯟꯗ
ꯑꯇꯣꯞꯄꯅ ꯀꯩ ꯍꯥꯞꯇꯣꯏꯕ
ꯑꯇꯣꯞꯄꯁꯦ ꯈꯪꯗꯦ ꯌꯦꯔꯨꯝꯂꯥ ꯀꯩꯅꯣꯝꯃ ꯍꯧ ꯇꯥꯕꯅꯦ
ꯎꯝ ꯍꯧꯔꯣ ꯍꯧꯔꯣ ꯀꯔꯤ ꯀꯔꯤ ꯌꯦꯟꯖꯥꯡ ꯍꯨꯖꯤꯛꯀꯥꯟꯗꯤ ꯀꯔꯤ ꯀꯔꯤ ꯌꯦꯟꯖꯥꯡ ꯍꯥꯎꯔꯤꯒꯦ
ꯊꯥꯎ ꯉꯣꯔꯁꯨ ꯗꯨꯝ ꯍꯥꯎꯌꯦ
ꯍꯪꯉꯨꯔꯗꯤ ꯑꯗꯨꯝ ꯍꯥꯎꯔꯦꯕ
ꯑꯥ
ꯅꯪꯒꯤ ꯄꯥꯎꯈꯨꯝꯖꯤꯖꯨ ꯌꯥꯏꯍꯦ ꯊꯥꯎ ꯉꯧꯔꯗꯤ ꯑꯗꯨꯝ ꯍꯥꯎꯔꯦ ꯇꯥꯏ ꯑꯃꯔꯣꯝꯗꯗꯤ ꯆꯨꯝꯃꯤꯅꯦ
ꯎꯝ
ꯊꯥꯎ ꯉꯧꯕ ꯊꯥꯎ ꯉꯧꯕ ꯄꯣꯠꯇꯤ ꯑꯗꯨꯝ ꯍꯥꯎꯋꯦꯕ ꯅꯠꯇ꯭ꯔꯥ
ꯎꯝ ꯍꯥꯎꯅꯤ ꯍꯥꯎꯋꯦ
ꯀꯩꯀꯩ ꯍꯧꯖꯤꯛ ꯃꯇꯝꯁꯤꯖꯨ ꯀꯩꯀꯩ ꯊꯥꯅꯔꯤꯒꯦ ꯌꯨꯝꯗ
ꯑꯩꯈꯣꯏ ꯌꯨꯝꯗ ꯊꯥꯕ ꯍꯥꯏꯔꯗꯤ ꯌꯦꯟꯗꯦꯝꯁꯨ ꯍꯧꯋꯤ ꯁꯧꯒ꯭ꯔꯤ ꯑꯃꯗꯤ ꯃꯇꯝꯅꯤꯅ ꯑꯗꯨꯝ ꯍꯧꯔꯦꯀꯣ
ꯎꯝ
ꯑꯗꯒꯤ ꯍꯋꯥꯏ ꯑꯁꯥꯡꯕꯤ ꯍꯧꯋꯤ ꯑꯗꯩ ꯈꯥꯃꯦꯟ ꯕ꯭ꯔꯃꯥꯁꯤꯀꯥ ꯁꯨ ꯍꯧꯋꯤ ꯊꯕꯤ ꯁꯨ ꯍꯧꯋꯤ
ꯑꯗꯒꯤ ꯃꯔꯣꯏꯗ ꯍꯥꯏꯔꯒꯅ ꯅꯄꯥꯛꯄꯤ
ꯎꯝ
ꯅꯥꯀꯨꯞꯄꯤ ꯑꯗꯩ ꯏꯁꯤꯡ ꯇꯤꯜꯍꯧ ꯁꯥ ꯃꯔꯣꯏ
ꯏꯁꯤꯡ ꯏꯁꯤꯡ ꯇꯤꯜꯍꯧ
ꯏꯁꯤꯡ ꯇꯤꯜꯍꯥꯎꯗꯤ ꯁꯨꯝ ꯃꯇꯥꯏꯗ ꯊꯥꯕꯅꯤꯗ
ꯑꯣ
ꯃꯆꯥ ꯃꯆꯥꯗꯣ ꯏꯁꯄ꯭ꯔꯤꯡ ꯑꯣꯅꯤꯌꯟꯗꯣ
ꯈꯪꯉꯦ ꯈꯪꯉ
ꯎꯝ ꯑꯗꯨꯗꯣ ꯁꯨꯝ ꯀꯩ ꯍꯥꯏꯅꯤ
ꯅꯥꯀꯨꯞꯄꯤꯒꯤ ꯅꯥꯀꯨꯞꯄꯤ ꯐꯩꯗꯣꯝ ꯑꯃ ꯊꯥꯏꯌꯦꯕꯀꯣ ꯐꯩꯗꯣꯝ ꯃꯆꯥ ꯑꯃ ꯑꯗꯨꯒꯤ ꯃꯇꯥꯏ ꯃꯇꯥꯏꯗꯨꯗ ꯁꯨꯝ ꯂꯦꯡꯖꯟꯕ ꯍꯥꯏꯇꯥꯔꯦ ꯑꯗꯨꯉꯩ ꯑꯗꯨꯒ ꯆꯝꯐꯨꯠ ꯍꯋꯥꯏꯁꯨ
ꯍꯋꯥꯏꯁꯨ ꯄꯜꯂꯦ ꯆꯝꯐꯨꯠ ꯍꯋꯥꯏ ꯍꯥꯏꯁꯦ ꯑꯃ ꯍꯋꯥꯏ ꯑꯁꯥꯡꯕꯤꯗꯨ ꯅꯠꯇꯕ꯭ꯔꯣ
ꯅꯠꯇꯦ ꯆꯝꯐꯨꯠ ꯍꯋꯥꯏ ꯍꯥꯏꯁꯤꯅ ꯀꯥꯞ ꯀꯥꯞꯃꯨꯛꯇꯪ ꯁꯥꯡꯗꯣꯏꯕ ꯃꯀꯨ ꯆꯥꯕꯤꯗꯣ ꯄꯨꯜꯂꯞ ꯄꯨꯜꯂꯞ ꯍꯥꯏꯗꯤꯅꯦ ꯑꯁꯤꯖꯤꯅ ꯃꯅꯨꯡ ꯅꯠꯇꯦ ꯅꯠꯇꯦ ꯆꯝꯐꯨꯠ ꯍꯋꯥꯏ ꯈꯪꯗ꯭ꯔꯣ
ꯑꯣ ꯈꯪꯉꯦ ꯈꯪꯉꯦ ꯑꯃ
ꯃꯁꯛ ꯐꯖꯅ ꯈꯟꯗꯣꯛꯇꯕ ꯈꯟꯗꯣꯛꯄ ꯉꯝꯗꯕꯗꯣ
ꯎꯝ
ꯀꯥꯞ ꯀꯥꯞꯃꯨꯛ ꯁꯥꯡꯗꯨꯏꯅꯦꯕ ꯈꯤꯇꯪ ꯆꯥꯎꯔꯞ ꯇꯧꯗꯣꯏꯅꯦ ꯑꯗꯨꯒ ꯍꯋꯥꯏ ꯑꯁꯥꯡꯕꯤꯖꯤꯗꯤ ꯁꯥꯡꯇ꯭ꯔꯣꯡ ꯁꯥꯡꯉꯅꯤ ꯑꯁꯤꯗꯤ ꯆꯝꯐꯨꯠ ꯆꯥꯟꯅꯗꯦ
ꯎꯝ
ꯑꯗꯨꯒ ꯍꯧꯖꯤꯛꯀꯤ ꯆꯝꯐꯨꯠ ꯍꯋꯥꯏꯁꯤꯗꯤ ꯀꯥꯞ ꯀꯥꯞꯃꯨꯛꯇꯪ ꯁꯥꯡꯗꯣꯏꯅꯦ ꯁꯤ
ꯅꯦ ꯁꯤꯗꯩ ꯍꯦꯟꯅ ꯁꯥꯡꯕ ꯂꯩꯇꯦ
ꯑꯗꯨ ꯈꯤꯇꯪ ꯆꯥꯎꯔꯞ ꯆꯥꯎꯔꯞꯁꯨ
ꯑꯩꯅ ꯉꯥꯡꯕꯁꯦ ꯃꯌꯦꯛ ꯁꯦꯡ ꯇꯥꯕ꯭ꯔꯥ ꯇꯥꯏ ꯑꯗꯨꯝ
ꯎꯝ ꯑꯗꯒꯤ ꯀꯣꯕꯤꯁꯨ ꯀꯣꯕꯤꯁꯨ ꯊꯥꯏ
ꯀꯣꯕꯤ ꯀꯌꯝ ꯆꯥꯎꯔꯕ
ꯀꯣꯕꯤꯖꯦ ꯍꯟꯗꯛ ꯑꯅꯧꯕ ꯊꯥꯕ ꯃꯥꯜꯂꯦ ꯆꯥꯎ
ꯃꯥꯂꯦ ꯆꯥ
ꯑꯗꯨꯒ ꯈꯥꯃꯦꯟ ꯑꯁꯤꯟꯕꯤꯗꯣ
ꯎꯝ
ꯈꯥꯃꯦꯟ ꯑꯁꯤꯟꯗꯤ ꯑꯃꯈꯛꯇꯪꯒ ꯍꯋꯥꯏ ꯃꯔꯛꯇꯥ ꯇꯥꯏ
ꯄꯟꯕꯤ ꯑꯃ ꯈꯛꯇꯪ
ꯎꯝ ꯄꯥꯟꯕꯤ ꯑꯃ ꯈꯠꯇꯪ ꯑꯈꯣꯏꯒꯤ ꯆꯥꯅꯕ ꯇꯪꯒꯤ ꯍꯥꯏꯇꯥꯔꯦ ꯁꯤꯉꯩ ꯊꯥꯔꯦ ꯑꯗꯨꯒ ꯌꯣꯡꯆꯥꯛ ꯄꯥꯝꯕꯤꯁꯨ ꯍꯧꯋꯦ ꯑꯗꯣ ꯌꯣꯡꯆꯥꯛꯁꯨ ꯏꯄꯥꯟ ꯄꯥꯟꯗꯦ ꯌꯣꯡꯆꯥꯛꯁꯦ ꯑꯈꯣꯏ ꯁ꯭ꯋꯥꯏꯗ ꯊꯥꯕꯗꯤ ꯆꯥꯟꯅꯗꯕ ꯃꯥꯜꯂꯦ
ꯎꯝ ꯂꯩꯍꯝꯍꯣꯏꯒꯤ ꯂꯩꯕꯥꯛ ꯂꯩꯍꯥꯎꯒꯤ ꯃꯈꯥꯁꯨ ꯄꯣꯜꯂꯝꯅꯤꯗ
ꯎꯝ ꯑꯗꯨꯃꯥꯏꯟ ꯂꯩꯔꯝꯅꯤ ꯆꯤꯡꯗꯅ ꯑꯅꯝꯕ ꯄꯥꯜꯂꯤꯗꯅ
ꯎꯝ
ꯁ꯭ꯋꯥꯏ ꯆꯥꯟꯅꯗꯕ ꯃꯥꯜꯂꯦ ꯃꯣꯏ ꯍꯧꯕ ꯍꯧꯕꯗꯤ ꯉꯝꯃꯒ ꯃꯍꯩꯗꯣ ꯄꯥꯟꯕ ꯉꯝꯗꯕ
ꯑꯈꯣꯏꯒꯤꯕꯨꯗꯤ ꯊꯥꯗꯦ ꯑꯈꯣꯏꯒꯤ ꯌꯨꯝꯊꯪꯅꯕꯒꯤꯗ ꯄꯥꯝꯕꯤ ꯇꯔꯨꯛ ꯑꯗꯨ ꯀꯩꯅꯣꯝ ꯊꯥꯕꯅꯦ
ꯎꯝ
ꯃꯣꯏꯗꯩ ꯑꯗꯨꯝ ꯈꯔꯗꯤ ꯆꯥꯎꯔꯦ ꯄꯨꯈ꯭ꯔꯤ ꯃꯄꯥꯟꯗ ꯊꯥꯏꯌꯦꯕ ꯃꯣꯏꯗꯨꯅ ꯈꯔ ꯌꯥꯝ ꯆꯥꯎꯕꯗꯤ ꯍꯥꯏꯗꯤ ꯄꯥꯝꯕꯤꯗꯣ ꯃꯄꯨꯡ ꯐꯥꯗ꯭ꯔꯤꯗ ꯋꯥꯡ ꯍꯥꯏꯗꯤ ꯃꯤ ꯃꯔꯦꯞ ꯑꯅꯤ ꯑꯗꯨꯃꯥꯏꯅ ꯑꯃꯨꯛ ꯋꯥꯡ
ꯎꯝ ꯑꯈꯣꯏꯒꯤꯖꯦ ꯑꯩꯒꯨꯝꯕ ꯃꯔꯤꯃꯨꯛꯇꯤ ꯋꯥꯡꯉꯅꯤꯌꯦ ꯌꯥꯝ ꯋꯥꯡꯕꯕꯨꯗꯤ ꯑꯣꯏꯗ꯭ꯔꯤ ꯑꯩꯒꯨꯝꯕꯅꯤꯅ ꯀꯔꯤ
ꯃꯄꯥꯟ ꯑꯝꯇꯥ ꯁꯥꯗꯕ
ꯁꯥꯗ꯭ꯔꯤꯗ ꯁꯤ ꯅꯧꯔꯤꯌꯦ ꯑꯉꯥꯡ ꯑꯣꯏꯔꯤ
ꯑꯉꯥꯡ ꯑꯣꯏꯔꯤ
ꯀꯨꯏꯗ꯭ꯔꯤ ꯍꯥꯏꯕ ꯆꯍꯤ ꯑꯃ ꯆꯍꯤ ꯑꯅꯤ ꯐꯥꯔꯝꯒꯤꯔꯣꯏꯌꯦ
ꯎꯝ
ꯄꯥꯝꯕꯤꯁꯤ ꯅꯧꯔꯤ ꯄꯥꯝꯕꯤ ꯅꯧꯔꯤ ꯄꯥꯝꯕꯤ ꯅꯧꯔꯤ ꯑꯗꯩ ꯆꯤꯒꯣꯡ ꯂꯩꯩꯁꯨ ꯆꯤꯒꯣꯡ ꯂꯩꯁꯨ ꯍꯧꯋꯦ ꯆꯤꯒꯣꯡ ꯂꯩ ꯈꯪꯕ꯭ꯔꯥ
ꯆꯤꯒꯣꯡ ꯂꯩꯁꯦ ꯇꯥꯗꯤ ꯇꯥꯔꯦ ꯃꯁꯛꯇꯣ ꯀꯥꯎꯔꯦ
ꯑꯃ ꯃꯔꯨ ꯃꯔꯨ ꯆꯥꯔ ꯆꯥꯕ ꯑꯗꯨꯀꯥꯟꯗ ꯑꯅꯧꯕ ꯄꯥꯜꯂꯒꯅ ꯑꯅꯧꯕꯗꯣ ꯁꯤꯡ ꯆꯨ ꯆꯥꯔ ꯆꯥꯕ ꯃꯣꯔꯣꯛ ꯃꯦꯠꯄꯗ ꯍꯥꯞꯄꯖꯨ ꯌꯥꯥꯕ ꯗꯨ ꯂꯤꯔꯛꯑꯒꯅ ꯃꯔꯨ ꯃꯔꯨꯗꯣ ꯃꯥꯏꯔꯦꯟ ꯃꯔꯨꯗꯧꯅ ꯇꯧꯕꯗꯣ ꯈꯪꯗ꯭ꯔꯣ
ꯌꯦꯛꯃꯥꯟꯅꯕ
ꯎꯝ ꯃꯔꯦꯟ ꯃꯔꯨꯒ ꯃꯥꯟꯅꯕꯗ ꯒ꯭ꯔꯤꯟ ꯃꯆꯨ ꯑꯣꯏꯔꯀꯥꯟꯗ ꯀꯥꯡꯒꯧ ꯉꯧꯕꯗ ꯍꯥꯞꯅꯕꯗꯣ ꯈꯪꯗꯦ ꯃꯣꯔꯣꯛ ꯃꯦꯠꯄꯗꯒ ꯍꯥꯞꯅꯕꯗꯣ ꯃꯅꯝꯅ ꯌꯣꯡꯆꯥꯛ ꯃꯅꯝ ꯅꯝꯃꯦ ꯍꯥꯏꯅꯕꯗꯣ
ꯈꯪꯗꯦꯕꯣ
ꯈꯪꯉꯔꯣꯏ ꯑꯗꯨꯗꯤ ꯀꯣꯟꯅ ꯈꯪꯉꯣ ꯎꯔꯗꯤ ꯈꯪꯅꯤ ꯁꯤ ꯑꯣꯏꯔꯦꯅ ꯍꯥꯏꯅꯤ
ꯑꯗꯨꯅꯦ ꯑꯩꯅ ꯃꯁꯛꯇꯨꯒ ꯃꯃꯤꯡꯗꯨꯒ ꯂꯥꯛꯁꯟꯕ ꯉꯝꯗꯕ ꯍꯥꯏꯇꯥꯔꯦ
ꯃꯁꯛꯇꯨꯅꯅꯦ ꯇꯦꯕꯤ ꯇꯦꯕꯤ ꯃꯥꯜꯂꯒꯅꯦ ꯇꯦꯚꯤꯒꯤ ꯏꯁꯇꯥꯏꯜꯗ ꯃꯥꯜꯂꯒ ꯄꯔꯞ ꯇꯧꯔ ꯗꯨꯒ ꯃꯅꯨꯡꯗ ꯃꯔꯨ ꯃꯔꯨꯇꯪ ꯄꯥꯟꯗꯣꯏꯅꯦꯕ ꯀꯣꯟꯅꯦ ꯌꯦꯡꯍꯟꯒꯦ ꯄꯥꯝꯕꯤꯗꯤ ꯑꯆꯧꯕꯅꯦ ꯎꯖꯥꯎꯅꯦ ꯎꯖꯥꯎ ꯄꯥꯝꯕꯤ ꯎꯖꯥꯎꯗ ꯄꯥꯟꯗꯣꯏꯅꯦꯕ ꯎꯝ ꯑꯗꯨꯝ ꯐꯪꯉꯝꯅꯤ ꯌꯦꯡꯉꯣ ꯊꯤꯔꯒ
ꯌꯦꯡꯒꯦ ꯌꯦꯡꯒꯦ
ꯌꯦꯡꯉꯣ ꯆꯤꯒꯣꯡꯂꯩ ꯍꯥꯏꯔꯒ ꯑꯗꯨꯝ ꯆꯥꯕꯁꯨ ꯐꯕꯅꯦ ꯑꯗꯨ ꯆꯥꯕ
ꯆꯤꯒꯣꯡꯉꯦ ꯍꯥꯏꯕ ꯅꯠꯇ꯭ꯔꯣ
ꯎꯝ
ꯌꯦꯉꯣ
ꯑꯩ ꯆꯤꯒꯣꯡ ꯂꯩ ꯍꯥꯏꯔꯒ ꯏꯁꯇꯣꯔ ꯑꯣꯏ ꯊꯣꯛꯂꯛꯑꯦꯅꯦ
ꯎꯝ ꯐꯔꯦ ꯑꯗꯨꯅ ꯅꯥ ꯇꯣꯏ ꯊꯤꯕ ꯎꯄꯥꯝꯕꯤ ꯍꯥꯏꯔ ꯈꯤꯒꯦꯔꯥ ꯇ꯭ꯔꯤ ꯍꯥꯏꯔ ꯈꯤꯒꯦꯔꯥ
ꯌꯦꯂꯣ ꯃꯆꯨ ꯑꯣꯏꯕꯖꯤꯔꯣ
ꯌꯦꯂꯣ ꯃꯆꯨ ꯑꯣꯏꯗꯦꯍꯦ
ꯃꯥ ꯃꯥꯒꯤ ꯀꯩꯅꯣꯗꯣ ꯂꯩꯗꯣ ꯍꯥꯏꯇꯥꯔꯦ
ꯂꯩꯗꯨꯗꯤ ꯀꯥꯎꯒꯔꯦ ꯌꯦꯂꯣꯗꯤ ꯑꯣꯏꯗꯕꯅꯤ ꯋꯥ꯭ꯏꯠ ꯑꯣꯏꯕꯅꯦ ꯑꯉꯧꯕ ꯑꯣꯏꯕꯅꯦ ꯒꯨꯝ ꯇꯧꯕꯅꯤ ꯃꯄꯥꯟꯗꯣ ꯃꯍꯩꯗꯣ ꯑꯣꯏꯅ ꯌꯦꯡꯉꯣ ꯃꯍꯩꯗꯣ ꯌꯦꯡꯉꯣ ꯄꯔꯦꯡ ꯄꯔꯦꯡ ꯁꯥꯡ ꯁꯥꯡꯅ ꯄꯥꯜꯂꯒ ꯆꯧ ꯆꯔꯣꯡ ꯆꯔꯣꯡ ꯄꯥꯟꯕ꯭ꯔꯣ ꯌꯦꯡꯉꯣ ꯃꯅꯥꯗꯨꯅꯅꯦ ꯌꯦꯟꯆꯥꯛ ꯃꯅꯥꯗꯧ ꯇꯧꯕꯅꯦ
ꯌꯦꯡꯒꯦ ꯌꯦꯡꯒꯦ ꯉꯥꯏꯈꯣ ꯃꯍꯩ ꯑꯣ ꯁꯤꯒꯣꯡꯂꯩ ꯂꯩꯃꯍꯩ ꯍꯥꯏꯖꯦ
ꯑ ꯎꯔꯕ ꯆꯔꯣꯡ ꯆꯔꯣꯡ ꯄꯥꯟꯕꯗꯣ
ꯎꯒꯔꯦ ꯎꯒꯔꯦ
ꯈꯪ ꯉꯥꯕꯗꯨꯗ
ꯎꯝ ꯑꯗꯨꯅꯦ ꯃꯥꯒꯤ ꯀꯩꯅꯣꯗꯣ ꯂꯩ ꯁꯥꯠꯄꯗꯣ ꯌꯦꯂꯣ ꯃꯆꯨꯗ ꯁꯥꯠꯀꯨꯝ ꯇꯧꯕꯅꯦꯕ ꯁꯤꯁꯦ ꯑꯇꯣꯞꯄ ꯃꯆꯨꯗꯕꯨꯁꯨ ꯁꯥꯠꯄꯁꯨ ꯂꯩꯕꯅꯦ ꯑꯩꯅ ꯊꯦꯡꯅꯕꯗ ꯌꯦꯂꯣꯗ ꯊꯦꯡꯅꯔꯦ
ꯆꯤꯀꯣꯡꯂꯩ ꯃꯈꯜ ꯃꯈꯜ ꯂꯩꯔꯑꯃꯅꯤꯗꯨꯗꯤ꯫
ꯎꯝ ꯑꯉꯧꯕꯁꯨ ꯍꯣꯏ ꯑꯉꯧꯕꯁꯨ ꯊꯦꯡꯅꯈ꯭ꯔꯦ
ꯃꯅꯝ ꯅꯨꯡꯁꯤꯕ ꯄꯣꯛꯄꯗꯤ ꯀꯔꯤꯅꯣꯅ꯫
ꯑꯣ
ꯑꯗꯨꯝ ꯌꯣꯡ ꯆꯥꯛ